ꯑꯣ
ꯍꯦꯜꯂꯣ
ꯎꯝ ꯀꯋꯥ ꯂꯩꯀꯥꯏꯗꯒꯤ
ꯍꯨꯛ ꯅꯨꯡꯉꯥꯏꯕꯤꯔꯤꯕꯣ
ꯅꯨꯡꯉꯥꯏꯖꯔꯤ
ꯑꯣ ꯍꯧꯖꯤꯛꯀꯥꯟꯁꯤꯕꯨ ꯑꯏꯪ ꯑꯁꯥꯒꯤ ꯃꯔꯛ ꯅꯣꯡꯖꯨ ꯅꯨꯡꯁꯥꯒꯤ ꯃꯔꯛꯁꯤꯗ ꯀꯔꯝ ꯀꯔꯝ ꯇꯧꯔ ꯂꯦꯟꯕꯤꯔꯤꯒꯦ
ꯅꯣꯡꯖꯨ ꯅꯨꯡꯁꯥ ꯃꯔꯛ ꯁꯤꯗꯗꯤꯅꯦ ꯌꯨꯝꯂꯩ ꯃꯄꯥꯟ ꯊꯣꯛꯇ꯭ꯔꯦ ꯍꯥꯏꯇꯥꯔꯦ
ꯑꯩꯈꯣꯏꯗꯤ ꯑꯁ ꯀꯔꯝꯕ ꯅꯨꯡꯉꯥꯟꯖꯟꯕꯗ ꯂꯩꯔꯨꯕꯅ ꯅꯤꯅꯅꯦ ꯅꯣꯡꯖꯨ ꯅꯨꯡꯖꯥꯁꯤꯗꯅꯦ ꯈꯨꯠ ꯇꯅꯦ ꯀꯩꯕꯥ ꯑꯩ ꯈꯨꯠꯇ ꯀꯥꯎꯔꯦ ꯑꯔꯤꯕ ꯀꯩꯅꯣꯗꯣ ꯉꯥ ꯐꯥꯕꯗ ꯁꯤꯖꯤꯅꯕ ꯈꯨꯠ ꯇꯂꯣꯡ ꯄꯥꯏ ꯑꯗꯒꯤ ꯌꯦꯝꯄꯥꯛ ꯈꯔꯅ ꯂꯧꯕꯨꯛꯇꯅꯦ ꯈꯨꯂꯪ ꯏꯁꯩ ꯁꯛꯂ ꯊꯔꯣꯢ ꯈꯔ ꯈꯨꯟ ꯄꯦꯔꯨꯛ ꯈꯔ ꯍꯦꯛ ꯑꯗꯨꯝ ꯂꯦꯟꯂꯤ ꯅꯨꯡꯕꯨ ꯅꯨꯡꯉꯥꯏꯔꯤ ꯍꯧꯖꯤꯛ ꯃꯇꯝꯁꯤꯗ
ꯑꯣ ꯑꯩꯗꯤ ꯀꯩꯅꯣ ꯆꯥꯅꯤꯡꯉꯦꯅ ꯃꯥꯏꯔꯦꯟ ꯆꯥꯅꯤꯡꯉꯦꯅ ꯇꯧꯕ
ꯃꯥꯏꯔꯦꯟ ꯊꯣꯡꯗ꯭ꯔꯣꯕ꯭ꯔꯥ
ꯑꯧ ꯃꯌꯥꯡꯇꯣꯟ ꯍꯦꯛꯀꯦꯅ ꯇꯧꯕ ꯃꯌꯥꯡꯇꯣꯟꯗꯣ ꯑꯗꯨꯒ ꯄꯥꯝꯕꯤꯗꯨ ꯑꯇꯦꯛꯄꯗꯤ ꯌꯥꯝ ꯆꯥꯛꯍꯥꯎꯗꯦ ꯑꯩ ꯇꯟꯗꯅ ꯆꯪꯉꯛꯑꯕ ꯍꯦꯛꯄ
ꯎꯝ ꯍꯣꯔꯦꯟꯗꯤ ꯑꯦ ꯊꯥꯏꯅꯗꯤ ꯑꯥ ꯀꯩꯕ ꯌꯦꯂꯥꯡ ꯀꯦꯡꯉꯣꯏ ꯍꯥꯏꯔꯝꯃꯦꯑꯌꯦ ꯍꯣꯔꯦꯟꯗꯤ ꯅꯣꯡꯄꯣꯛ ꯅꯣꯡꯆꯨꯞ ꯆꯤꯡꯒꯩ ꯍꯜꯂꯛꯄ ꯃꯇꯝꯁꯤꯗ ꯑꯩꯈꯣꯏ ꯆꯔꯥꯆꯤꯟꯗꯝꯕ ꯂꯣꯏꯔꯀꯥꯟꯗ ꯀꯩꯅꯣ ꯑꯩꯈꯣꯏꯒꯤ ꯄꯤꯔꯨꯛ ꯍꯦꯌꯎꯁꯤꯗꯣ
ꯑꯥꯎꯎ
ꯄꯦꯔꯨꯛꯁꯦ ꯍꯛꯆꯥꯡꯗꯁꯨ ꯌꯥꯝ ꯐꯩ ꯌꯥꯝ ꯀꯥꯟꯅꯩꯗꯅ ꯑꯗꯨꯅ ꯍꯦꯛꯄꯗꯤ ꯌꯥꯔꯦ ꯑꯩꯈꯣꯏꯣꯝꯒꯤ ꯂꯧꯕꯨꯛꯅ ꯀꯨꯟꯅ ꯑꯗꯨꯝ ꯃꯔꯥꯡ ꯀꯥꯏꯗ ꯄꯦꯔꯨꯛꯇꯤ ꯑꯗꯨꯝ ꯂꯧꯕꯨꯛꯇ ꯑꯗꯨꯝ ꯐꯪꯅꯤꯗꯀꯣ ꯅꯣꯡ ꯐꯥꯗꯣꯛ ꯑꯩꯈꯣꯏ ꯎꯝ ꯑꯗꯨꯝ ꯊꯥ ꯑꯗꯨꯝ ꯅꯣꯡ ꯐꯥꯗꯣꯛ ꯍꯦꯛꯎꯁꯦ ꯌꯥꯏꯑꯦ
ꯑꯩꯗꯤ ꯆꯥꯅꯤꯡꯉꯤꯅꯤꯅꯦ
ꯑꯗꯒꯤ ꯀꯩꯅꯣꯁꯨ ꯍꯥꯏꯔꯛꯇꯣꯏꯅꯦ ꯍꯟꯗꯛꯀꯤ ꯁꯤꯖꯟ ꯍꯦꯛ ꯏꯁꯤꯡ ꯇꯥꯔꯛꯄꯗꯣ ꯂꯧꯎ ꯏꯁꯤꯡ ꯂꯩꯔꯛꯄꯗ ꯑꯩꯈꯣꯏꯒꯤ ꯃꯌꯥꯝ ꯁꯨꯝ ꯊꯔꯣꯏ ꯈꯨꯟꯅꯕ ꯃꯇꯥꯡꯗꯣ ꯍꯥꯏꯔꯛ
ꯈꯨꯟꯁꯤ ꯈꯨꯟꯁꯦ ꯑꯩꯅ ꯄꯥꯝꯕ ꯉ ꯆꯥꯅꯤꯡꯕ ꯉꯥꯛꯇ ꯊꯔꯣꯏ ꯄꯤꯔꯨꯛ ꯆꯥꯅꯤꯡꯉꯤ
ꯑꯩꯕꯨ ꯑꯩꯅ ꯊꯛꯑꯝꯕꯩ ꯒ꯭ꯂꯥꯁ ꯑꯣ ꯁꯤ ꯂꯩꯔꯦ
ꯎꯝ ꯑꯗꯨꯁꯨ ꯉꯁꯤꯗꯤ ꯃꯣꯏ ꯀꯩꯅꯣꯗꯣ ꯃꯣꯏꯒꯤ ꯗꯣꯛꯇꯔꯈꯩ ꯇꯧꯔꯒ ꯃꯣꯏ ꯐ꯭ꯔꯤ ꯃꯦꯗꯤꯀꯦꯜ ꯀꯦꯝ ꯑꯃ ꯄꯥꯡꯊꯣꯛꯇꯣꯏꯕ ꯀꯩꯅꯣꯗ ꯎꯝ ꯁꯦ ꯁꯦ ꯁꯦ ꯁꯦ ꯑ ꯊꯝꯃꯣ ꯀꯔꯤ ꯂꯝ ꯍꯥꯏꯕ ꯃꯥ ꯉꯔꯥꯡ ꯍꯥꯏꯕꯗꯨꯕꯣ ꯅꯠꯇꯦ ꯄꯂꯦꯟ ꯑꯁꯣꯝꯒꯤꯗ ꯉꯥꯃꯨꯛ ꯑꯩꯈꯣꯏꯒꯤ ꯑꯥ ꯇꯦꯔꯥ ꯄꯥꯏꯕꯤ ꯃꯥꯟꯕ ꯃꯇꯨ ꯑꯃ ꯃꯌꯥꯝ ꯍꯧꯕꯗꯣ ꯇꯨꯔꯦꯟꯗ
ꯑꯣꯣ ꯑꯗꯨ ꯀꯥꯎꯔꯦ ꯀꯩꯅꯣꯝ ꯍꯥꯏꯕꯅꯦ ꯑꯣ ꯍꯣ ꯍꯣꯏꯣꯏꯅꯦ
ꯑꯗꯣꯝꯗ ꯆꯠꯂꯒ ꯂꯩꯌꯦꯕꯀꯣ ꯑꯗꯣꯝꯗ ꯇꯧꯅꯦꯅ ꯃꯣꯏꯒꯤ ꯉ
ꯄꯅꯥꯝ ꯎꯝ ꯀꯩꯅꯣꯝ ꯍꯥꯏꯕꯅꯦ ꯀꯥꯎꯔꯦ ꯃꯃꯤꯡꯗꯣ
ꯎꯝ
ꯇꯨꯏꯅꯤꯌꯝ ꯍꯥꯏꯕ꯭ꯔꯥ
ꯈꯪꯗ꯭ꯔꯦꯗ ꯑꯗꯨꯝ ꯄꯂꯦꯟꯗꯤ ꯑꯗꯨꯝ ꯍꯥꯏꯕꯅꯤ
ꯁꯛ ꯑꯩꯈꯣꯏ ꯑꯗꯨ ꯆꯠꯈꯤꯕꯗꯨ ꯃꯤꯗꯤ ꯌꯥꯝꯗꯤ ꯌꯥꯝ ꯌꯥꯝꯒꯤꯕꯅꯤ
ꯗꯥ ꯁꯅꯥ ꯍꯣꯏꯖꯨ ꯌꯥꯎꯗꯥꯏꯅꯦ
ꯑ ꯌꯥꯎꯋꯦ ꯑꯁ ꯑꯈꯣꯏꯖꯦ ꯑꯃ ꯑꯈꯣꯏꯅ ꯏꯁꯤꯡꯒ ꯂꯥꯜꯂꯒ ꯆꯠꯂꯒ ꯑꯈ ꯑꯈꯣꯏꯒꯤ ꯇꯧ ꯍꯥꯏꯗꯣꯏꯔ ꯀꯩ ꯍꯥꯏꯗꯣꯏꯅꯣ ꯀꯕꯣ ꯄꯥꯝꯕꯤ ꯑꯣꯏ ꯀꯩ ꯑꯣꯏ ꯇꯧꯕ ꯃꯌꯥꯝ ꯑꯃ ꯍꯧꯕꯗꯨꯒꯤ ꯃꯔꯛꯇ
ꯍꯣꯏꯅꯦ ꯍꯣꯏꯅꯦ ꯌꯦꯟꯙꯧꯒꯤ ꯃꯇꯣꯜꯒꯤ ꯈꯪꯗꯦ ꯀꯩ ꯍꯥꯏꯗꯨꯅ ꯑꯉꯧ ꯑꯉꯧꯕ ꯐꯣꯇꯣꯗꯕꯨꯗꯤ ꯐꯖꯕꯗꯣ ꯄꯥꯝꯕꯤ ꯃꯃꯤꯡꯗꯤ ꯈꯪꯗꯦ
ꯅꯨꯡꯕꯨ ꯅꯨꯡꯁꯤ ꯊꯥꯏꯅꯒꯤ ꯃꯌꯥꯝꯗꯣ ꯈꯜꯂꯨꯔꯒ
ꯃꯃꯤꯡ ꯇꯣ ꯃꯌꯥꯝ ꯇꯝꯃꯦ ꯌꯥꯝ ꯄꯣꯔꯛꯑꯦ ꯀꯗꯥꯏꯗꯩꯅꯣ
ꯀꯩ ꯄꯣꯔꯑꯦ ꯑꯣ ꯑꯣꯑꯣ
ꯃꯌꯥꯡ ꯇꯣꯟꯗꯤ ꯍꯥꯎꯕꯅꯦ ꯀꯅꯣ ꯇꯧꯔꯒ ꯍꯥꯏꯕꯗꯤ ꯑ ꯑꯗꯨ ꯃꯥꯖꯨ ꯏꯆꯟ ꯆꯠꯅꯩꯀꯣ ꯏꯐ ꯎꯝ ꯏꯔꯣꯝꯕꯁꯨ ꯑꯗꯒꯤ ꯑꯗꯩ ꯀꯥꯡꯁꯨ ꯃꯥꯏꯔꯦꯟ ꯑꯗꯒꯤ ꯑꯗꯨꯝ ꯁꯤꯡꯖꯨꯗ ꯃꯥꯆꯟꯑꯣꯏꯅ ꯑꯗꯨꯝ ꯃꯅꯝ ꯑꯣꯏꯅ ꯈꯤꯇꯪ ꯑꯗꯨꯝ ꯍꯥꯞꯄ ꯑꯗꯣ ꯃꯥꯁꯨ ꯏꯌꯥ ꯌꯥꯏꯑꯕ ꯀꯣꯠꯅ ꯆꯥꯅꯕꯩꯗꯀꯣ
ꯑꯩꯗꯤ ꯕꯣꯔꯥꯒꯗꯤ ꯀꯥꯌꯦ ꯊꯣꯅ ꯆꯥꯅꯤꯡꯗꯦꯗ ꯃꯥꯌꯥꯡꯇꯣꯟꯁꯦ ꯃꯥꯏꯔꯦꯟ ꯊꯣꯡꯕꯇꯪ ꯊꯥꯛꯄꯇꯪ ꯆꯥꯅꯤꯡꯉꯤ
ꯅꯨꯡꯁꯤꯕꯋꯥꯅꯤ ꯑꯗꯒꯤ ꯃꯌꯥꯡꯇꯣꯟꯗꯁꯨ ꯑꯩꯈꯣꯏꯒꯤ ꯗꯦꯁ ꯀꯤ ꯑꯃ ꯑꯩꯈꯣꯏꯁꯨ ꯃꯩꯇꯩꯒꯤ ꯍꯥꯏꯕ ꯑꯅꯤꯁꯨ ꯃꯩꯇꯩꯒꯤꯅꯗꯤ ꯍꯥꯎꯋꯦ ꯍꯥꯏꯕꯅꯦ ꯗꯦꯁꯀꯤꯗꯨꯅ ꯆꯥꯎ ꯑ ꯗꯦꯁꯀꯤꯗꯨꯅ ꯆꯥꯎꯔꯒ ꯃꯅꯝꯖꯨ ꯌꯥꯝ ꯀꯟꯕ ꯌꯥꯛꯑꯦ ꯍꯥ ꯑꯗꯨꯅ ꯑꯗꯨ ꯗꯦꯁꯀꯤꯗꯨ ꯀꯨꯏꯅ ꯍꯧꯔꯛꯑꯗꯤ ꯄꯥꯝꯕꯤ ꯀꯨꯏꯔꯑꯗꯤ ꯑꯗꯨꯝ ꯌꯥꯔꯛꯄꯅꯦ ꯆꯝꯗꯔꯛꯄꯅꯦ ꯀꯨꯏꯔꯑꯗꯤ
ꯑꯗꯣ ꯃꯣꯏꯁꯦ ꯃꯇꯣꯟ ꯃꯆꯥ ꯄꯤꯛꯇ꯭ꯔꯨ ꯑꯃꯅ ꯊꯥꯕꯗ ꯍꯧꯋꯦ ꯍꯥꯕ ꯃꯌꯥꯡꯇꯣꯟꯁꯦ ꯃꯇꯣꯟꯅ ꯃꯁꯥ ꯊꯥꯅꯒ ꯅꯠꯇꯕ ꯃꯇꯣꯟꯗꯣ ꯈ꯭ꯋꯥꯏ ꯃꯇꯣꯟꯗꯨꯗ ꯅ ꯊꯥꯕ ꯑꯩꯅ ꯉꯍꯥꯟ ꯃꯇꯠ ꯑꯃꯈꯛ ꯊꯥꯕꯅꯦ ꯑꯗꯣ ꯐꯅꯌꯥꯝ ꯋꯥꯡꯈꯠꯂꯦ
ꯎꯪ
ꯃꯇꯣꯟ ꯍꯥꯏꯖꯦ ꯌꯥꯝ ꯄꯤꯛꯈ꯭ꯖꯥꯠꯅꯤ ꯑꯈꯣꯏꯅ ꯆꯥꯅꯅꯕꯒꯤ ꯍꯦꯛꯄ ꯃꯇꯣꯟꯖꯦ ꯁꯤꯒꯤ ꯃꯇꯣꯟꯁꯤꯅ ꯊꯥꯔꯤꯅꯦ
ꯍꯧꯕꯅꯦ ꯍꯧꯕꯗꯤ ꯃꯇꯣꯟ ꯑꯣꯏꯔꯁꯨ ꯃꯁꯥ ꯃ ꯃꯇꯦꯛ ꯑꯃ ꯊꯤꯟꯖꯤꯜꯂꯁꯨ ꯍꯧꯕꯅꯦ ꯃꯥꯗꯤ
ꯎꯝ
ꯍꯧꯔꯤꯁꯦ ꯑꯗꯨ ꯍꯧꯔꯦ ꯑꯗꯒꯤ ꯗꯥꯂꯤꯌꯥ ꯂꯩꯒꯨꯝꯕ ꯑꯗꯨꯝꯕꯁꯨ ꯍꯧꯋꯦ ꯑꯗꯨ ꯀꯣ ꯃꯔꯣꯝꯗ ꯃꯣꯏꯁꯦ ꯃꯔꯥ ꯌꯥꯎꯗ꯭ꯔꯁꯨ ꯈꯤꯇꯪ ꯏꯁꯥꯅ ꯇꯠꯂꯒ ꯊꯥꯕ ꯍꯧꯔꯤꯗꯣ ꯍꯥꯏꯕꯗꯤ ꯃꯣꯏꯁꯤ ꯃꯕꯨꯛ ꯐꯕ ꯐꯕꯤ ꯒ꯭ꯔꯨꯞ ꯁꯤꯡꯗꯣꯏꯅꯦꯕ
ꯁꯤꯡꯗꯣꯏꯅꯤ
ꯑꯗꯒꯤ ꯀꯩꯅꯣꯁꯤꯅꯅꯦ ꯃꯥꯅꯦ ꯂꯥꯁꯇ ꯃꯤꯗꯤ ꯁꯤꯟ ꯗꯦ ꯅꯪꯗꯤ ꯁꯤꯜ ꯅꯪꯗꯗꯤ ꯁꯤꯟꯗ꯭ꯔꯤꯕ ꯃꯤꯕꯨꯗꯤ ꯁꯤꯜꯂꯦ ꯂꯥꯛꯏꯁꯦ ꯃꯐꯝꯁꯤꯗ ꯅꯪꯗꯤ ꯑꯗꯨꯝ ꯌꯥꯎꯋꯦ ꯁꯨꯡꯁꯤꯟ ꯁꯤꯟꯗꯦ ꯑꯗꯣ
ꯎꯝ
ꯑꯩꯕꯨ ꯅꯣꯛꯍꯜꯂꯤ
ꯑꯗꯨ ꯃꯥ ꯈꯪꯗꯦꯗ ꯑꯩ ꯑꯗꯨꯝ ꯇꯜꯂꯦ ꯑꯗꯨꯒꯨꯝꯕ ꯋꯥꯔꯤ ꯁꯥꯔꯔꯣꯏꯁꯦ
ꯎꯝ ꯑꯁ ꯉꯝꯗꯦ ꯑꯣ ꯉꯁꯤ ꯃꯣꯏꯒꯤ ꯃꯣꯏꯒꯤ ꯃꯦꯗꯤꯛ
ꯃꯥ ꯍꯧꯖꯤꯛ ꯄꯂꯦꯟꯗ ꯂꯩꯔꯦ ꯍꯥꯏꯌꯦ ꯃꯣꯏꯒꯤ ꯀ꯭ꯂꯤꯅꯤꯛꯇꯨꯗ ꯀ꯭ꯂꯤꯅꯤꯛ ꯑꯗꯤ ꯃꯥꯅ ꯉꯍꯥꯟ ꯍꯥꯟꯅꯒꯤ ꯃꯣꯏꯒꯤ ꯄꯨꯔꯝꯕ ꯀ꯭ꯂꯤꯅꯤꯛꯇꯣ ꯑꯗꯨꯗ ꯍꯧꯖꯤꯛ ꯍꯧꯖꯤꯛꯁꯨ ꯂꯩꯔꯦ ꯌꯥꯏ ꯍꯥꯏꯕ ꯐꯔꯦ ꯐꯔꯦ ꯐꯖꯅ ꯆꯠꯂꯨꯔꯣ ꯍꯣꯔꯦꯟ ꯍꯜꯂꯛꯑꯒ ꯍꯥꯏꯔꯛꯑꯣ ꯃꯔꯛꯇ ꯁꯪꯉꯒꯗꯤ ꯐꯣꯟ ꯇꯧꯔꯛꯑꯣꯅ ꯍꯥꯏꯈꯤꯕꯅꯦ
ꯎꯝ ꯍꯣꯏ ꯑꯗꯣ ꯀꯩꯅꯣ ꯇꯧꯔꯕꯣ ꯑ ꯑꯣꯠꯆꯥꯒ꯭ꯔꯕꯣ
ꯆꯥꯗ꯭ꯔꯤ ꯏꯪꯍꯜꯂꯤꯌꯦ
ꯑꯩꯁꯨ ꯍꯧꯖꯤꯛ ꯇꯧꯔꯣꯅꯦ ꯑꯩ
ꯋꯥꯠꯂꯤꯌꯦ ꯑꯩ ꯀꯩꯅꯣ ꯇꯧꯔꯝꯗꯣꯢꯅꯦ ꯑꯥ ꯑꯣ ꯑꯩꯁꯦ ꯃꯇꯣꯝꯗꯅꯦ ꯀꯩꯅꯣ ꯇꯧꯔꯝꯃꯤꯁꯦ ꯌꯦꯡꯎꯅꯦ ꯐ꯭ꯂꯥꯁ ꯂꯥꯏꯠꯀꯥ ꯊꯥꯜꯂꯝꯃꯤꯁꯦ ꯑꯩ ꯅꯥꯀꯣꯡꯁꯤꯗꯤ ꯄꯨꯔꯥ ꯀꯩꯅꯣ ꯄꯥꯟꯕꯒ ꯆꯞ ꯃꯥꯟꯅꯔꯦ
ꯑꯩꯁꯨ ꯏꯑꯩꯅꯦ ꯍꯣꯔꯦꯟꯅꯦ ꯑꯩꯁꯨ ꯍꯣꯔꯦꯟꯗꯩꯅꯦ ꯅꯥꯀꯣꯡ ꯇꯥꯕꯤ ꯃꯔꯤ ꯑꯃꯇ ꯂꯩꯔꯨꯔꯒꯦꯀꯣ ꯉꯥꯏꯈꯣ ꯑꯩꯁꯨ
ꯑꯦ ꯅꯥꯀꯣꯡ ꯇꯥꯕꯤ ꯃꯔꯤꯗꯣ ꯍꯥꯄꯛꯑꯗꯤ ꯑ ꯅꯣꯏꯅ ꯉꯥꯡꯕ ꯑꯩꯅ ꯐꯖꯅ ꯃꯌꯦꯛ ꯁꯦꯡꯅ ꯇꯥꯔꯨꯏꯌꯦ ꯑꯗꯨꯗꯤ
ꯎꯝ ꯇꯥꯅꯤ ꯑꯗꯨ ꯀꯩꯅꯣꯗ ꯂꯩꯕꯅꯦ ꯍꯥꯏꯕꯗꯤ ꯃꯥꯒꯤ ꯑꯥ ꯀꯩꯅꯣꯗ ꯅꯛꯁꯜꯂꯀꯥꯟꯗ ꯑꯩꯈꯣꯏꯅ ꯁꯣꯔ ꯆꯥꯎ ꯆꯥꯎ ꯍꯣꯟꯖꯟꯕ ꯈꯣꯠꯆꯟꯕ ꯇꯧꯔꯗꯤ ꯈꯤꯇꯪ ꯇꯥꯐꯝ ꯈꯪꯉꯣꯏꯕꯀꯣ
ꯉꯍꯥꯛꯇ ꯄꯣꯊꯥꯗꯦ ꯁꯥꯟꯅꯔꯒ ꯊꯃꯝꯃꯒ ꯆꯪꯉꯛꯏꯅꯦ ꯑꯩ ꯇꯧꯔꯛꯀꯦ ꯍꯣꯔꯦꯟ ꯍꯜꯂꯛ ꯀꯔꯤꯝ ꯈꯜꯂꯨꯅ ꯑꯗꯨꯒꯤꯗꯤ ꯏꯟꯖꯥꯡ ꯁꯦꯝꯈ꯭ꯔꯕꯥ ꯁꯦꯝꯃꯤ
ꯍꯥ ꯑꯁ ꯈꯪꯗꯦ ꯑꯩ ꯀꯩꯅꯣ ꯌꯥꯝ ꯆꯥꯅꯤꯡꯉꯦ ꯍꯧꯖꯤꯛꯀꯥꯟꯁꯦ ꯉꯥꯅꯦ ꯌꯥꯝ ꯐꯖꯟꯅ ꯊꯣꯡꯉꯒ ꯑꯃꯇ ꯆꯥꯅꯤꯡꯉꯤ
ꯃꯇꯨꯝ ꯃꯇꯨꯝ ꯇꯥꯎꯔ ꯊꯣꯡꯕꯗꯣ
ꯎꯝ ꯄꯨꯔꯥ ꯑꯇꯥꯎꯕꯥ ꯊꯣꯡꯕ ꯅꯠꯇꯕ ꯑꯃ ꯂꯩꯕꯗꯨꯔꯥ
ꯎꯝ ꯈꯪꯗꯦ ꯆꯥꯅꯤꯡꯉꯤ ꯑꯗꯣ ꯑꯩꯁꯨ ꯍꯥꯏꯕ ꯋꯥꯅꯦ ꯁꯥꯒ ꯉꯥꯒꯗꯤ ꯌꯦꯡꯉꯗꯤ ꯁꯨꯝ ꯁꯥꯥ ꯆꯥ ꯕ꯭ꯋꯥꯅꯦ ꯑꯗꯣ ꯑꯩꯗꯤ ꯉꯥꯅꯗꯤ ꯍꯦꯟ ꯄꯥꯝꯃꯤꯗ ꯑꯁ ꯃꯣꯔꯣꯠ ꯇꯦꯛꯄ ꯀꯩ ꯀꯩ ꯑꯗꯒꯤ ꯉꯥꯃꯨ ꯑꯇꯦꯛꯄꯗꯣ ꯑꯗꯨꯝꯕ ꯀꯩꯀꯩ ꯃꯌꯥꯝ ꯍꯥꯞꯆꯜꯂꯒ ꯏꯔꯣꯝꯕ ꯆꯥ ꯆꯥꯕ ꯍꯥꯎꯕꯅꯤꯗ ꯍꯥ
ꯑꯦ ꯍꯥꯎꯋꯤꯅꯥ ꯃꯤ ꯃꯣꯔꯣꯛ ꯑꯇꯦꯛꯄ ꯏꯔꯣꯟ ꯃꯣꯔꯣꯛ ꯑꯇꯦꯛꯄ ꯏꯔꯣꯟꯕ ꯍꯥꯏꯅ ꯑꯩꯈꯣꯏꯒꯤ ꯃꯣꯔꯣꯛ ꯑꯩꯈꯣꯏꯒꯤ ꯃꯣꯔꯣꯛ ꯑꯇꯦꯛꯄꯁꯤ ꯂꯣꯏꯔꯝꯗꯥꯏꯗ ꯑꯩꯈꯣꯏꯒꯤ ꯎꯝ ꯂꯣꯏ ꯄꯤꯛꯁꯜꯂꯒ ꯑꯃ ꯌꯥꯝ ꯀꯟꯅ ꯁꯥꯗꯕꯤ ꯃꯇꯥꯡ ꯑꯣꯏꯔꯛꯀꯗꯣꯏꯅꯤꯗꯅ ꯈꯝꯖꯤꯜꯂꯛꯄꯩ ꯃꯇꯥꯡꯗꯣ ꯑꯗꯨ ꯀꯥꯟ ꯗꯨꯗ ꯃꯣ ꯃꯣꯔꯣꯛ ꯃꯇꯨꯝ ꯃꯣꯔꯣꯛ ꯑꯇꯦꯛꯄ ꯃꯆꯥ ꯃꯆꯥ ꯃꯆꯥ ꯃꯌꯥꯝꯗꯣ ꯍꯦꯛꯑꯒ ꯑꯗꯨꯃꯥꯏꯅ ꯇꯧꯔꯒ ꯉꯥꯒ ꯏꯔꯣꯟꯅꯩꯅꯤ ꯀꯩꯅꯣ ꯊꯥꯏꯅꯒꯤ ꯏꯟꯖꯥꯡꯅꯦ ꯑꯗꯣ ꯃꯔꯣꯛ ꯏꯔꯣꯝꯕ ꯍꯥꯏꯁꯦ
ꯎꯝ
ꯑꯩ ꯆꯥꯒꯔꯦ
ꯑꯁ ꯑꯗꯨꯁꯨ ꯑꯗꯒꯤ ꯀꯩꯅꯣꯁꯨ ꯑꯩꯈꯣꯏꯅ ꯌꯥꯝꯅ ꯁꯝꯃꯛꯄ ꯍꯥꯏꯔꯒꯗꯤ ꯁ꯭ꯀꯨꯜꯒꯨꯝꯕ ꯍꯜꯂꯛꯄ ꯅꯠꯇ꯭ꯔꯒꯅ ꯑꯩꯈꯣꯏꯒꯤ ꯁꯨꯝ ꯆꯥꯛ ꯂꯥꯝꯃꯛꯄꯁꯦ
ꯑꯣ ꯑꯣ ꯑꯁ ꯑꯁ ꯑꯗꯨꯗꯤ ꯇꯤꯟ ꯌꯣꯠꯂꯦ ꯅꯪ ꯄꯜꯂꯛꯄꯗ ꯑꯪ ꯃꯣꯔꯣꯛ ꯑꯇꯦꯛꯄ ꯉꯥꯔꯤꯒꯤ ꯃꯅꯝ ꯑꯃ ꯂꯩꯗꯣ ꯎꯝ ꯇꯤꯟꯕꯨ ꯌꯣꯠꯂꯦ ꯅꯪ ꯄꯜꯂꯛꯄꯗ ꯅꯨꯡꯗꯤꯟꯗꯗꯤ ꯄꯨꯡꯍꯥꯎꯗ ꯍꯥꯎꯕꯅꯤ ꯅꯍꯥꯋꯥꯏꯗꯤ ꯆꯥꯛꯀꯗꯣ ꯐꯣꯡ ꯐꯣꯡ ꯁꯥꯕ ꯇꯧꯔꯒ ꯃꯣꯔꯣꯛ ꯑꯇꯦꯛꯄ ꯅꯠꯇ꯭ꯔꯒ ꯃꯣꯔꯣꯛ ꯑꯀꯪꯕꯗꯣ ꯑꯌꯥꯝꯕꯅ ꯑꯩꯈꯣꯏ ꯃꯇꯝꯗ ꯁꯨꯃꯥꯏꯅ ꯆꯥꯅꯔꯛꯏꯗ ꯅꯠꯇ꯭ꯔꯒꯅ ꯁꯤꯡꯖꯨ ꯂꯩꯕꯒꯨꯝꯕ ꯇꯧꯔꯒ ꯆꯥꯏ ꯍꯥꯏꯕ
ꯑꯗꯨꯁꯨ ꯆꯥꯏ ꯑꯗꯨꯒ ꯀꯩꯅꯣꯁꯨ ꯇꯧꯋꯦ ꯑꯩꯈꯣꯏ ꯈꯥꯃꯦꯟ ꯑꯁꯥꯡꯕꯤ ꯑꯄꯤꯛꯄꯤ ꯕꯥꯔꯃꯁꯤꯒ ꯍꯥꯏꯕ꯭ꯔꯥ ꯑꯁꯥꯡꯕꯤ ꯃꯆꯥꯗꯣ ꯁꯣꯏꯁꯨ ꯁꯣꯏꯔꯦ ꯐꯨꯠꯂꯒꯁꯨ ꯑꯗꯨꯝ ꯃꯦꯠ
ꯆꯥꯢ ꯆꯥꯏ ꯆꯥꯏ ꯑꯩ ꯑꯩꯗꯤ ꯑꯩꯗꯤ ꯑꯗꯨ ꯍꯧꯖꯤꯛꯐꯥꯎ ꯆꯥꯔꯤ ꯆꯥꯛꯃꯥꯢꯗ ꯉꯥꯜꯂ ꯆꯥꯕꯗꯨꯗꯤ ꯑꯩꯒꯤ ꯍꯩꯅꯕꯤꯅꯤ ꯑꯗꯨꯗꯣ ꯎꯝ
ꯑꯗꯒꯤ ꯑꯩꯅ ꯍꯣꯔꯦꯟ ꯑꯥꯗ ꯀ꯭ꯂꯥꯁ ꯌꯥꯎꯕ ꯆꯠꯂꯁꯨ ꯉꯥꯍꯥꯛ ꯁꯪꯕꯀꯥꯟꯗ ꯁꯨꯝ ꯇꯥꯟꯖꯥ ꯌꯦꯡꯉꯗꯤ ꯑꯗꯨꯝ ꯏ ꯄꯥꯎ ꯐꯥꯎꯔꯛꯀꯗꯣꯏꯅꯤ ꯑꯗꯨꯒ ꯍꯧꯖꯤꯛꯁꯦ ꯑꯩꯈꯣꯏ ꯁꯤꯗ ꯋꯥꯏꯔꯤꯅꯦꯕ ꯖꯒꯥꯁꯦ ꯑꯩꯈꯣꯏꯒꯤꯗꯤ ꯑꯁꯦꯡꯕ ꯋꯥ ꯈꯥ ꯍꯥꯏꯕ ꯂꯝ ꯑꯃ ꯂꯩꯕꯅꯦ ꯃꯅꯤꯄꯨꯔꯤꯒꯤ ꯋꯥꯈꯥ ꯑꯁꯣꯝꯗ ꯑꯗꯨꯗꯕꯨꯗꯤ ꯁꯥꯕ ꯄꯨꯔꯥ ꯌꯥꯝ ꯁꯦꯡꯅ ꯍꯥꯏꯔꯒꯗꯤ ꯑꯩꯅ ꯈꯟꯝꯕꯗ ꯃꯗꯨ ꯑꯩꯇꯤ ꯄꯔꯁꯦꯟ ꯑꯩꯇꯤ ꯄꯥꯔꯁꯦꯟ ꯅꯠꯇ꯭ꯔꯒꯏ ꯑꯩꯠꯇꯤ ꯄꯥꯔꯁꯦꯟ ꯅꯥꯏꯟꯇꯤꯒꯤ ꯃꯌꯥ ꯄꯔꯁꯦꯟ ꯁꯨꯃꯥꯏꯅꯗꯤ ꯂꯣꯏꯔꯝꯃꯅꯤ ꯁꯥꯔꯛꯄꯁꯦ ꯆꯥꯎꯕ ꯁꯥꯔꯦꯕꯨ ꯍꯧꯖꯤꯛ ꯑꯗꯨ ꯗꯤ ꯑꯩꯈꯣꯏ ꯁꯥꯇ꯭ꯔ ꯑꯃ ꯑꯣꯏꯅ ꯂꯩꯕꯗꯤ ꯅꯪꯉꯔꯣꯏ ꯍꯟꯗꯛꯀꯤ ꯁꯣꯝꯗ ꯂꯣꯏꯔꯅꯤ ꯑꯗꯣꯝꯗꯁꯨ ꯑꯗꯨꯗꯗꯤ ꯅꯨꯡꯉꯥꯏꯇꯦꯕ ꯃꯥꯒꯤ ꯃꯥꯏ ꯀꯥ ꯈꯥꯏꯗꯣꯛꯑꯒ
ꯑꯣ ꯑꯗꯨꯗꯅ ꯍꯌꯦꯡꯅꯦ ꯑꯣꯖꯥꯒꯤ ꯁꯤꯟꯐꯝ ꯑꯗꯣ ꯄꯥꯏꯔꯀꯥꯟꯗꯅꯦ ꯑꯗꯨ ꯂꯔꯣ ꯑꯗꯣꯝꯗꯅ
ꯀꯣꯠ ꯁꯨꯠ ꯇꯥꯏ ꯇꯧꯔꯒ ꯆꯠꯇꯣꯏ ꯅꯠꯇ꯭ꯔꯥ ꯃꯃꯥꯡꯗ ꯄ꯭ꯔꯣꯐꯦꯁꯔ ꯇꯞꯄꯒ ꯑꯗꯨꯕꯨ ꯃꯔꯣꯟ ꯈꯪꯗ꯭ꯔꯦ ꯑꯩꯈꯣꯏꯒꯤ ꯍꯟꯗꯛ ꯂꯣꯢꯔꯤꯁꯤꯅ ꯕꯦꯁ ꯀꯌꯥ ꯁꯨꯕꯅꯣ ꯕꯦꯁ ꯃꯔꯤ ꯃꯉꯥ ꯁꯨꯕꯒꯨꯝꯕ ꯑꯣꯔꯝ
ꯃꯤꯍꯣ
ꯑꯁ ꯈꯪꯗꯦ ꯑꯗꯨꯗꯤ ꯀꯩꯅꯣ ꯑꯗꯨ ꯀꯩꯅꯣꯗꯤ ꯀꯣꯕꯤ ꯃꯁꯣꯏꯗꯤ ꯑꯗꯨꯝ ꯇꯣꯛꯑꯗꯣꯏꯔ ꯀꯩꯅꯣ
ꯀꯣꯕꯤ ꯃꯁꯣꯏꯗꯣ ꯀꯥꯡꯉꯧ ꯑꯣꯏꯅ ꯉꯧꯔ ꯆꯥꯔꯁꯦ ꯃꯥꯏꯔꯦꯟꯗꯣ ꯊꯣꯡꯉꯒ
ꯁꯔꯉꯗꯤ ꯀꯣꯕꯤ ꯐꯨꯜ ꯈꯨꯨꯟꯗꯦ ꯂꯦꯞꯊꯔꯀꯥꯟꯗ ꯊꯣꯛꯄ ꯑꯃ ꯑꯁꯦꯡꯕꯗꯨꯗꯤ ꯍꯥꯎꯕꯅꯦ ꯍꯥꯏꯕ ꯑꯈꯣꯏꯁꯨ ꯀꯩꯅꯣ ꯂꯣꯏꯔꯦ ꯈꯔ ꯀꯩꯅꯣ ꯇꯧꯗ꯭ꯔꯤ ꯑꯃ ꯀꯩꯅꯣ ꯇꯧꯁꯤꯔ ꯍꯥꯏꯕ ꯑꯩꯅ ꯍꯥꯢꯕꯗꯤ ꯍꯟꯗꯛꯇꯣ ꯍꯧꯖꯤꯛ ꯅꯣꯏ ꯅꯨꯃꯤꯗꯥꯡ ꯏꯟ ꯆꯤꯡꯅꯔꯤꯕꯣ ꯆꯤꯡꯅꯗ꯭ꯔꯕꯣ
ꯑꯩ ꯁꯨꯔꯣꯛ ꯊꯣꯛꯇꯕ ꯌꯥꯝ ꯀꯨꯏꯔꯦ ꯁꯔꯃ
ꯑꯅꯝꯕ ꯁꯔꯨꯛ ꯐꯥꯕ ꯂꯣꯏꯔꯝꯃꯗ ꯍꯥꯏ ꯍꯥꯏꯕꯣ ꯍꯧꯒꯠꯂꯛꯄ ꯇꯥꯢꯃꯤꯡꯗꯣ ꯁꯤꯗ ꯂꯩꯕꯅꯦ
ꯅꯦ ꯀꯩꯗꯧꯕꯅꯦ ꯅꯍꯥꯛ ꯂꯩꯔꯒ ꯇꯧꯔꯛꯎꯀꯣ
ꯍꯣ ꯍꯣꯏ ꯑꯩꯁꯨꯝꯅꯦ ꯀꯩꯅꯣ ꯇꯧꯒꯤꯒꯦ ꯆꯝꯐꯨꯠ ꯑꯝꯇ ꯆꯥꯊꯣꯛꯈꯤꯒꯦ ꯍꯣꯏ ꯍꯣꯏ ꯊꯝꯃꯣ ꯊꯝꯃꯣ